ꯍꯜꯂꯣ
ꯑꯧ ꯇꯥꯏꯀ‌‌ꯣ
ꯇꯥꯏꯌꯦ ꯇꯥꯏꯌꯦ
ꯀꯦꯗꯧꯔꯤꯅꯣ
ꯍꯤꯞꯄꯤꯌꯦ
ꯍꯤꯞꯄꯤꯌꯦ
ꯍꯤꯞꯄꯤꯑꯕ
ꯍꯣꯏ ꯍꯣꯏ ꯍꯣꯏ ꯍꯣꯏ ꯇꯥꯗꯕ꯭ꯔꯣ
ꯇꯥꯏ ꯇꯥꯏ
ꯎꯝ ꯅꯪꯗꯤ
ꯑꯩꯔꯣ
ꯍ‌ꯣꯏ
ꯑꯩꯁꯦꯡꯉ‌ꯦ ꯑꯩꯁꯦ ꯅꯪ ꯉꯥꯏꯔꯒ ꯂꯩꯔꯕꯅꯤꯅꯦ
ꯀꯩꯒꯤ ꯉꯥꯏꯔꯤꯅꯣ
ꯅꯪꯕꯨ ꯉꯥꯏꯔꯤꯅꯦ
ꯑꯗꯨ ꯀꯩꯒꯤ ꯉꯥꯏꯔꯤꯅꯣ ꯍꯥꯏꯕ
ꯑꯁꯤꯡ ꯈ‌ꯣꯡꯖ‌ꯦꯜ ꯆꯅꯤꯡꯔꯒ ꯂꯩꯕ ꯀꯩꯅ‌ꯣꯅ‌ꯦ
ꯑꯁ ꯀꯅꯤꯡ ꯉꯝꯃꯅꯤ
ꯑꯃ
ꯀꯔꯤ
ꯇꯥꯏ ꯀꯣ
ꯍ‌ꯣꯏ
ꯀꯨꯡ
ꯍꯤꯝ ꯍꯤꯞꯄꯁꯦ ꯅꯨꯡꯉꯥꯏꯕ꯭ꯔꯣ
ꯅꯨꯡꯉꯥꯏꯌꯦ ꯅꯨꯡꯉꯥꯏꯇꯕ꯭ꯔꯣ
ꯅꯨꯡꯉꯥꯏꯔ‌ꯦ ꯅ‌ꯦ ꯅꯨꯡꯉꯥꯏ
ꯑꯩꯁꯨ ꯅꯨꯡꯉꯥꯏꯌꯦ
ꯄꯨꯡ ꯀꯌꯥꯗ ꯇꯨꯡꯆꯦ ꯍꯥꯏꯕꯅꯣ
ꯄꯨꯡꯁꯦ ꯈꯪꯗꯦ ꯄꯨꯡ ꯀꯌꯥ ꯇꯨꯝ ꯆꯦ ꯍꯥꯏꯕꯅꯣ ꯍꯔꯥꯎꯔꯦ ꯍꯔꯥꯎꯕ ꯍꯧꯔꯦ
ꯀꯔꯤꯀꯤ ꯍꯔꯥꯎꯄꯥ
ꯍꯔꯥꯎꯕ ꯍꯧꯔꯦ ꯑꯩꯁꯦ ꯌꯥꯝ ꯍꯔꯥꯎꯋꯦ
ꯑꯩ ꯑꯩ ꯈꯪꯉꯦ ꯀꯣ
ꯑꯩ ꯈꯪꯉꯤꯀꯣ
ꯍꯥꯔꯥꯎꯋꯦ ꯍꯥꯔꯥꯎꯕꯅ
ꯆꯩ ꯂꯥꯛꯀꯅꯤ
ꯍꯔꯥꯎ ꯋꯥꯅ ꯁꯤ ꯗꯧꯔꯦ ꯍꯔꯥꯎꯕ ꯅ ꯁꯤꯗꯧꯔꯦ
ꯅꯪ ꯍꯔꯥꯎꯔꯒ ꯑꯩꯗꯤ ꯀꯃꯥꯏꯅ ꯂꯩ ꯍꯥꯏꯅꯣ
ꯅꯪꯁꯨ ꯍꯔꯥꯎꯗ꯭ꯔꯣ
ꯀꯃꯥꯏꯅ ꯍꯔꯥꯎꯗꯣꯏꯅꯣ
ꯅꯪꯁꯨ ꯍꯔꯥꯎꯔꯧꯅꯤꯗꯥ
ꯍꯔꯥꯎꯕꯗꯤ ꯍꯧꯖꯤꯛ ꯃꯛꯇꯤ ꯍꫪꯥꯎꯗ꯭ꯔꯤ
ꯑꯩꯗꯤ ꯍꫪꯥꯎꯔꯦ ꯇꯥꯕꯔ꯭ꯑꯣ
ꯇꯥꯏꯌꯦ
ꯗꯤ ꯍꯔꯥꯎꯔꯦꯕ
ꯋꯥꯆꯦꯞꯇ ꯊꯥꯔꯛꯑꯣꯅꯦ
ꯑꯔꯥꯎꯕꯅ ꯍꯔꯥꯎꯕꯅ ꯁꯤꯗꯧꯔꯕꯅꯦ ꯑꯩꯁꯦ ꯍꯔꯥꯎꯋꯦꯕꯀꯣ
ꯑꯁꯤ ꯅꯨꯄꯤꯁꯦ ꯍꯔꯥꯎꯃꯟꯈ꯭ꯔꯦ
ꯍꫪꯥꯎꯕꯅ ꯍꯔꯥꯎꯕꯅ-ꯍꯔꯥꯎꯕꯅ ꯑꯩꯗꯤ ꯁꯤꯗꯧꯔꯕꯅꯦꯀꯣ
ꯑꯗꯨꯅꯦ- ꯑꯩꯁꯦ ꯀꯃꯥꯏ ꯍꯔꯥꯎꯗꯣꯏꯅꯣ ꯑꯩꯗꯤ ꯀꯩ-ꯀꯩꯁꯨ ꯅꯠꯇꯕ ꯑꯗꯨꯕꯨ
ꯑꯗꯨꯕꯨ ꯈꯤꯇꯪꯗꯤ ꯍꯔꯥꯎꯋꯤꯗꯅ-
ꯅꯠꯇꯦ ꯍꯔꯥꯎꯗꯦ ꯑꯩꯒꯤꯗꯤ ꯑꯩꯗꯤ ꯀꯩꯁꯨ ꯅꯠꯇꯦ ꯀꯩꯁꯨ ꯑꯣꯏꯖ ꯕ ꯅꯠꯇꯦ
ꯎꯝ ꯍꯨꯝ
ꯅꯪꯅ ꯍꯔꯥ ꯅꯪꯅ ꯍꯔꯥꯎꯕꯒꯤ ꯃꯔꯝꯗꯣ ꯑꯩꯉꯣꯟꯗꯗꯤ ꯄꯥꯟꯗꯦ
ꯎꯝ ꯀꯩꯒꯤꯅꯣꯄ ꯀꯩꯒꯤ ꯄꯥꯟꯗ꯭ꯔꯤꯕꯅꯣꯕ
ꯃꯔꯝꯗꯤ ꯑꯩꯒ ꯅꯪꯒ ꯇꯣꯉꯥꯟꯕꯩ ꯅ
ꯑꯁꯦꯡꯃꯅꯦ ꯅꯪ ꯍꯔꯥꯎꯕꯒꯤ ꯃꯔꯝꯗꯣ ꯑꯩꯉꯣꯟꯗ ꯄꯥꯟꯗꯦ
ꯎꯝ ꯅꯪꯁꯦ ꯅꯪ- ꯅꯪꯒꯤꯁꯨ ꯈꯤꯠ ꯇꯪ--ꯗꯤ ꯐꯥꯜꯂꯝꯒꯅꯤꯍꯦ
ꯄꯥꯟꯗꯦꯕꯥ ꯑꯁꯦꯡꯕ ꯄꯥꯟꯗꯦꯕꯥ
ꯈꯤꯇꯪꯗꯤ ꯄꯥꯜꯂꯝꯒꯅꯤꯌꯦ
ꯄꯥꯟꯗꯦ
ꯈꯤꯇꯥꯡꯗꯤ ꯄꯥꯜꯂꯝꯒꯅꯤꯕꯣ ꯑꯩ ꯊꯥꯖꯗꯦꯕꯣ ꯄꯥꯥꯟꯂꯝ
ꯄꯥꯟꯗꯦ ꯍꯥꯏꯝꯃꯦ ꯅꯪꯅ ꯄꯔꯥ
ꯅꯪꯒꯤ ꯅꯪꯅ ꯄꯥꯟꯗꯦ ꯍꯥꯏꯔ ꯅꯪꯅ ꯅꯣꯛꯏꯗꯣ ꯑꯩ ꯈꯪꯉꯦꯕ
ꯅꯠꯇꯦ ꯅꯪꯅꯟ ꯍꯔꯥꯎ ꯃꯟꯕꯗꯨꯗꯥ ꯑꯩ ꯅꯣꯛ ꯄꯣꯋꯥꯅꯦ ꯑꯩꯉꯣꯟꯗꯗꯤ ꯄꯥꯟꯗꯦꯕ ꯑꯃꯐꯥꯎ
ꯎꯄꯥꯏ ꯂꯩꯇꯕꯒꯤ ꯅꯣꯛꯄꯅꯦ ꯑꯈꯣꯏꯗꯤ
ꯅꯆꯤꯟ ꯊꯤꯕ ꯋꯥꯗꯣ ꯉꯥꯡꯔꯛꯀꯅꯣ
ꯑꯁꯦꯡꯕꯅꯦ
ꯑꯁꯦꯡ ꯑꯁꯦꯡꯕꯗꯣ ꯍꯥꯏꯖꯧ ꯀꯣ ꯇꯥꯗꯕ꯭ꯔꯣ
ꯆꯩꯝꯃꯤꯅꯦ ꯑꯩꯉꯣꯟꯗꯗꯤ ꯑꯩꯉꯣꯟꯗꯗꯤ ꯍꯔꯥꯎꯅꯤꯡꯉꯥꯏ ꯀꯩꯁꯨ ꯂꯩꯇ꯭ꯔꯤ ꯍꯧꯖꯤꯛ ꯐꯥꯎꯗꯤ
ꯎꯝ ꯄꯨꯡ ꯀꯌꯥ ꯇꯨꯝꯗꯣꯏꯅꯣ
ꯅꯪ ꯇꯨꯝꯃ ꯃꯇꯝꯗ ꯇꯨꯝꯉꯦ
ꯑꯁ ꯋꯥꯉꯥꯡꯁꯤꯗꯤꯀꯣ ꯌꯥꯝ ꯅꯨꯡꯁꯤꯌꯦꯗꯀꯣ
ꯆꯨꯝꯗ꯭ꯔꯣ ꯑꯩꯟ ꯉꯥꯏꯁꯤꯕꯣ
ꯆꯨꯝꯗꯦ ꯆꯨꯝꯗꯦ ꯆꯨꯝꯗꯦ
ꯑꯁ ꯃꯤꯗꯤ ꯌꯥꯝ ꯍꯔꯥꯎꯅꯥꯔꯦꯀꯣ
ꯅꯪ ꯑꯩꯅ ꯈꯟ ꯑꯩꯅ ꯈꯟꯕꯗ ꯅꯪꯁꯨ ꯍꯔꯥꯎꯔꯝꯒꯅꯤꯌꯦ
ꯑꯩꯒꯤꯗꯤ ꯃꯔꯝ ꯂꯩꯇꯦ ꯍꯥꯏꯕꯅꯦ ꯂꯩꯁꯥꯕꯤ
ꯂꯩꯌꯦ ꯑꯩ ꯈꯪꯉꯦ
ꯂꯩꯇꯦ ꯃꯁꯤꯁꯤꯅꯀꯣ ꯄꯪ ꯃꯑ ꯍꯧꯖꯤꯛꯇꯤ ꯅꯪ ꯈꯛꯇ ꯉꯥꯏꯔꯦꯍꯦ ꯍꯔꯥꯎꯕ ꯑꯩꯗꯤ ꯎꯄꯥꯏ ꯂꯩꯇ꯭ꯔꯦꯍꯦ
ꯍꯥꯟꯅ ꯆꯤꯟꯖꯦ ꯋꯥ ꯋꯥꯗꯣ ꯉꯥꯡꯂꯛ ꯀꯅꫭꯕꯀꯣ
ꯑꯁꯦꯡꯕꯅꯦꯕ ꯀꯣ
ꯅꯆꯤꯟ ꯊꯤꯕ ꯋꯥꯗꯣ ꯉꯥꯡꯔꯛꯀꯅꫭꯕꯀꫭ ꯈꯪꯔꯞꯕ
ꯑꯁ ꯃꯤ ꯈꯨꯗꯤꯡꯃꯛꯁꯦ
ꯂꯣꯏ ꯍꯅꯥꯎ ꯍꯔꯥꯎ ꯅꯥꯔꯕꯣ
ꯂꯣꯏꯅ ꯍꯔꯥꯎꯅꯥꯔꯦꯅꯦ ꯏꯊꯟꯇ ꯉꯥꯏꯔꯦꯅꯦ ꯂꯦꯝꯍꯧꯔꯤꯕꯁꯦ
ꯅꯒꯤꯁꯦ ꯈꯔ ꯂꯩꯔꯗꯤ ꯍꯔꯥꯎꯕ ꯍꯧꯔꯅꯤ
ꯀꯔꯤꯗꯤ ꯎꯄꯥꯏ ꯂꯩ ꯑꯩꯗꯤ ꯍ
ꯅꯪꯁꯨ ꯅꯪꯁꯨ ꯃꯊꯪꯗꯗꯤ ꯌꯥꯝ ꯍꯔꯥꯎꯒꯅꯤ ꯌꯦꯡꯉꯨꯀꯣ
ꯈꯪꯗꯦ ꯁꯪꯗꯦ
ꯃꯊꯪꯒꯗꯤ ꯌꯥꯝ ꯍꯔꯥꯎꯔꯝꯒꯅꯤ
ꯅꯪ ꯉꯁꯤ ꯇꯨꯝꯅꯤꯡꯉꯔꯣꯏꯀꯣ ꯑꯩ ꯈꯪꯉꯤ
ꯑꯁ ꯉꯍꯥꯟ ꯌꯥꯝ ꯇꯨꯝꯅꯤꯡꯕꯅꯦꯕꯀꫭ ꯍꫭ ꯍꯧꯖꯤꯛꯇꯤ ꯑꯃꯨꯛ ꯈꯔ ꯐꯔꯦ
ꯇꯣ ꯑꯩ ꯈꯪꯕꯅꯤ ꯑꯩ ꯈꯪꯕꯅꯤ ꯑꯩ ꯈꯪꯕꯅꯤ
ꯅꯪꯒꯤ ꯈꯪꯉꯤꯗꯣ ꯌꯥꯝ ꯐꯔꯦꯍꯦ ꯑꯗꯨꯗꯤ ꯅꯪꯅ ꯈꯪꯕꯤꯔꯤꯗꯣ
ꯑꯁ ꯑꯩ ꯍꯧꯖꯤꯛꯃꯛ ꯑꯩ ꯍꯧꯖꯤꯛꯁꯦ ꯅꯪ ꯑꯣꯏꯅꯤꯡꯉꯤꯗ
ꯀꯩꯒꯤꯅꯣ
ꯅꯪ ꯍꯔꯥꯎꯃꯥꯟꯕꯒꯤ
ꯌꯥꯔꯦꯗ ꯌꯥꯔꯦꯗ ꯍꯔꯥꯎꯗ꯭ꯔꯦ ꯍꯔꯥꯎꯕ ꯂꯣꯏꯔꯦ ꯍꯧꯖꯤꯛꯇꯤ ꯍꯔꯥꯎꯗꯔꯦ
ꯑꯣ ꯑꯁꯤꯔꯣ ꯅꯪ ꯍꯔꯥꯎꯕꯒꯤ ꯃꯔꯝꯗꯣ
ꯍꯣꯏ
ꯌꯥꯏꯀꯣ ꯃꯤꯗꯤ
ꯌꯥꯕ꯭ꯔꯣ
ꯑꯁ ꯃꯤꯗꯤ ꯌꯥꯏꯀꯣ
ꯌꯥꯕꯔꯣ
ꯌꯥꯏ ꯌꯥꯏ ꯌꯥ
ꯅꯣꯡꯃ ꯀꯣꯏꯕ ꯆꯠꯁꯦ
ꯆꯠꯁꯦ ꯑꯁꯦꯡꯕꯅꯦ ꯑꯩ ꯂꯥꯛꯀꯦ ꯅꯣꯏꯔꯣꯝꯗ
ꯂꯛꯑꯣ ꯆꯠꯁꯦ
ꯎꯝ ꯆꯠꯇ꯭ꯔꯗꯤ ꯁꯨꯛꯌꯥ ꯌꯥꯔꯣꯏꯀꯣ
ꯍꯣꯏ ꯍꯣꯏ ꯍꯣꯏꯅꯦ ꯑꯩ ꯄꯨꯕꯤꯒꯦ
ꯄꯨꯕꯤꯒꯦ ꯄꯨꯕꯤꯒꯦ ꯍꯥꯏꯔꯒ ꯑ ꯂꯛꯄ ꯃꯇꯝꯗ ꯑꯥ ꯁꯤꯗꯤ ꯀꯅꯥꯅꯣ ꯀꯥꯏ ꯍꯥꯏꯔꯛ ꯀꯗꯧ ꯃꯥꯜꯂꯦꯍꯦ
ꯍꯥꯏꯔꯣꯏꯍꯦ ꯀꯃꯥꯏꯅ ꯍꯥꯏꯗꯣꯏꯅꯣ ꯅꯪꯁꯤꯁꯨ
ꯑꯩ ꯈꯪꯉꯦ ꯅꯪ ꯅꯇꯧꯗꯣ ꯇꯧꯔꯛꯀꯗꯧꯕꯗꯣ ꯑꯩ ꯈꯪꯉꯦ
ꯇꯧ ꯇꯧꯔꯣꯏꯌꯦ ꯇꯧꯔꯣꯏꯌꯦ ꯀꯩꯝꯇ ꯇꯧꯔꯣꯏꯌꯦ
ꯃꯤꯖꯦ ꯍꯔꯥꯎꯕꯒꯤ ꯋꯥꯔꯤ ꯉꯥꯛꯇ ꯁꯥꯟꯅꯔꯦꯀꯣ ꯍꯟꯗꯛꯀꯥꯟꯁꯦ
ꯑꯗꯨꯅꯦ ꯃꯇꯝꯅꯤꯅꯀꯣ ꯃꯇꯝ-ꯃꯇꯝꯒꯤ ꯃꯇꯨꯡ ꯏꯟꯅ ꯍꯔꯥꯎꯕꯖꯨ ꯅꯣꯛꯄꯁꯨ ꯀꯄꯄꯁꯨ ꯂꯩꯒꯗꯧꯕꯅꯤ ꯀꯩꯅꯣ
ꯆꯨꯝꯃꯦ ꯆꯨꯝꯃꯦ-ꯆꯨꯝꯃꯦ ꯆꯨꯝꯃꯦ
ꯅꯠꯇꯄꯣ
ꯅꯪꯅ ꯍꯥꯏꯕ ꯈꯨꯗꯤꯡꯃꯛ ꯆꯨꯝꯃꯦꯀꯣ ꯑꯔꯥꯟꯕ ꯁꯨꯛꯂꯩ ꯂꯩꯇꯦ
ꯆꯨꯝꯕꯅꯤ ꯆꯨꯝꯕꯅꯤ ꯑꯩꯅ ꯍꯥꯏꯕꯗꯤ ꯆꯨꯝꯕꯅꯦ ꯈꯪ ꯍꯣꯏ
ꯅꯪꯗꯧꯅ ꯑꯩꯁꯨ ꯍꯔꯥꯎꯅꯤꯡꯉꯤꯁꯦ ꯀꯔꯤ ꯃꯔꯝꯒꯤꯅꯣ ꯅꯪ ꯈꯪꯕ꯭ꯔꯣ
ꯈꯪꯉꯦ ꯑꯗꯣ ꯑꯩ ꯍꯥꯏꯗꯦꯅ ꯃꯊꯟꯗ ꯅꯪꯁꯨ ꯑꯩꯉꯣꯟꯗꯒꯤ ꯍꯦꯟꯅ ꯍꯔꯥꯎꯔꯅꯤ ꯍꯥꯏꯗꯣ ꯅꯪ ꯇꯥꯗꯕ꯭ꯔꯣ
ꯅꯪꯗꯤ ꯀꯌꯥꯔꯛ ꯍꯔꯥꯎꯒ꯭ꯔꯦ ꯍꯟꯗꯛꯀꯥꯟꯁꯦ
ꯑꯅꯤꯔꯛ ꯈꯛꯇꯅꯦ
ꯄꯨꯟꯁꯤꯗ ꯑꯅꯤꯔꯛ ꯈꯛꯇ ꯍꯔꯥꯎꯕ
ꯄꯨꯟꯁꯤꯗ ꯑꯅꯤ ꯈꯛꯇꯅꯦ ꯑꯩꯅ ꯍꯔꯥꯎꯔꯤꯁꯦ
ꯑꯗꯨꯁꯨ ꯌꯥꯏ
ꯌꯥꯝ ꯍꯔꯥꯎꯈꯤꯌꯦ ꯑꯅꯤꯔꯛ ꯑꯅꯤ ꯈꯛꯇꯅꯦ
ꯑꯩꯒꯤ ꯄꯨꯟꯁꯤꯗ ꯑꯃꯐꯥꯎ ꯍꯔꯥꯎꯕ ꯐꯪꯗꯔꯤ ꯀꯔꯤꯒꯤꯔꯀꯣ
ꯐꯪꯅꯤ ꯂꯥꯏꯗꯣ ꯀꯟꯅ ꯈꯨꯔꯨꯝꯃꯨ ꯐꯪꯒꯅꯤ
ꯍꯣꯠꯅꯕ ꯀꯟꯁꯤꯀꯣ ꯃꯌꯥꯝ
ꯍꯣꯏ ꯍꯣꯠꯅꯕ ꯀꯟꯖꯦ ꯍꯣꯠꯅꯕ ꯂꯦꯞꯄ ꯌꯥꯗꯦ ꯍꯣꯠꯅꯕ ꯀꯟꯁꯤ
ꯎꯝ ꯅꯪꯅ ꯍꯥꯏꯔꯛꯄꯗꯣ ꯌꯥꯝ ꯆꯨꯝꯕ ꯋꯥꯐꯝꯅꯤ ꯑꯩꯅꯁꯨ ꯌꯥꯏ
ꯎꯝ ꯑꯩꯅ ꯍꯥꯏꯕꯈꯨꯗꯤꯡ ꯅꯪꯅ ꯌꯥꯗꯕ ꯂꯩꯔꯔꯣꯏ
ꯆꯨꯝꯃꯦ
ꯂꯣꯏꯅꯃꯛ ꯌꯥꯒꯅꯤ
ꯍꯌꯦꯡꯁꯨ ꯀꯣꯜ ꯇꯧꯔꯛꯑꯣꯀꯣ
ꯇꯧꯔꯛꯀꯦ-ꯇꯧꯔꯛꯀꯦ
ꯃꯤ ꯀꯅꯥꯝꯇ ꯀꯣꯜ ꯇꯧꯕ ꯌꯥꯗꯦꯀꯣ ꯏꯊꯟꯗꯕꯨ ꯀꯣꯜ ꯇꯧꯔꯛꯑꯣꯀꯣ
ꯊꯧꯔꯛꯀꯦ-ꯇꯧꯔꯛꯀꯦ
ꯈꯩꯒꯤꯅꯣ ꯑꯩ ꯁꯨꯃꯥꯏꯅ ꯍꯥꯏꯔꯒ ꯅꯪ ꯅꯣꯛꯏꯗꯨꯅ
ꯅꯣꯛꯅꯤꯡꯕꯩꯅꯤꯀꯩꯅꯣ
ꯄꯪꯅꯣꯛ-ꯅꯣꯛꯄ ꯌꯥꯕ꯭ꯔꯣ ꯃꯔꯝ ꯂꯩꯇꯕꯤꯗ
ꯂꯩꯌꯦ ꯌꯥꯏꯅ ꯎꯝ ꯌꯥꯝ ꯀꯟꯅ ꯅꯣꯛꯄꯁꯦ ꯄꯪꯅꯣꯛ ꯀꯅꯣꯛꯄꯁꯦ ꯄꯨꯟꯁꯤ ꯁꯥꯡꯉꯦ ꯍꯥꯏꯕꯅꯤ ꯈꯪꯉꯕ
ꯑꯁ ꯄꯨꯟꯁꯤ ꯁꯥꯡꯉꯦ ꯍꯥꯏꯕ
ꯑꯣꯏ
ꯁꯤ ꯁꯥꯡꯉꯦ ꯍꯥꯏꯔꯒ ꯇꯦꯟꯕ ꯃꯤ ꯌꯥꯝ ꯂꯩꯈ꯭ꯔꯕꯅꯤꯀꯣ
ꯑꯗꯨꯗꯤ ꯃꯥꯒꯤ ꯆꯤꯟꯖꯥꯛꯅꯅꯦ
ꯆꯤꯟꯖꯥꯛꯅ ꯍꯥꯏ-ꯍꯥꯏꯕ ꯌꯥꯗꯦ ꯑꯗꯣ
ꯃꯥꯒꯤ ꯆꯤꯟꯖꯥꯛꯅꯅꯦ ꯍꯥꯏꯕ
ꯆꯤꯟꯖꯥꯛꯅꯅꯦ ꯍꯥꯏꯕ ꯌꯥꯗꯦ
ꯌꯥꯏ-ꯌꯥꯏ ꯌꯥꯏꯌꯦ-ꯌꯥꯏꯌꯦ ꯀꯃꯥꯏꯅ ꯌꯥꯔꯣꯏꯗꯣꯏꯅꯣ ꯌꯥꯏꯌꯦ-ꯌꯥꯏꯌꯦ
ꯃꯁꯤ ꯅꯨꯄꯤ ꯍꯔꯥꯎꯄꯟꯗꯅꯀꯣ ꯑꯩ ꯋꯥ ꯉꯥꯡꯅꯤꯡꯗꯦ
ꯅꯣꯛꯑꯣ ꯑꯗꯨꯗꯤ
ꯑꯗꯨꯏ ꯈꯨꯅꯣꯛꯇꯨꯗꯤ ꯌꯥꯗꯤꯌꯦ ꯅꯣꯏ ꯗꯥꯗꯤ ꯀꯥꯏ ꯆꯠꯈꯔꯒꯦ ꯃꯈꯣꯜꯁꯨ ꯇꯥꯗꯦ ꯑꯝ ꯅꯪꯅꯤꯅ ꯅꯨꯡꯉꯥꯏꯔꯤꯁꯦ ꯃꯥꯗꯤ ꯀꯔꯤ ꯊꯕꯛ ꯇꯧꯒꯦ
ꯀꯩꯁꯨ ꯇꯧꯗꯦ
ꯅꯆꯤꯟ ꯊꯤꯅꯨ ꯑꯗꯨꯗꯤ
ꯍꯣꯔꯦꯟ ꯂꯣꯏꯅ ꯍꯥꯏꯕꯤꯒꯦ
ꯎꯝ ꯂꯤꯔꯛ ꯎ ꯂꯤꯔꯛ ꯎ ꯎꯝ
ꯑꯗꯨꯒ ꯀꯣ
ꯎꯝ
ꯑꯩꯁꯨ ꯍꯔꯥꯎꯕ ꯃꯇꯝꯗꯣ ꯐꯪꯖꯒꯦꯀꯣ ꯅꯪꯗꯧꯅ ꯄꯨꯟꯁꯤꯗ
ꯐꯪꯒꯅꯤ ꯐꯪꯒꯅꯤ ꯐꯪꯉꯦ ꯍꯥꯏꯕ꯭ꯔꯣ
ꯍꯥꯥ
ꯐꯪꯉꯦ ꯍꯥꯏꯕ꯭ꯔꯣ ꯐꯪꯉꯥꯕꯣ
ꯐꯪꯗꯦꯕ ꯐꯪꯖꯒꯦ ꯍꯥꯏꯕ
ꯐꯪꯖꯔꯣ ꯐꯪꯖꯔꯣ ꯑꯩꯅ ꯕꯣꯔ ꯄꯤꯕꯤꯔꯒꯦ
ꯏꯁ ꯕꯣꯔ ꯉꯁꯥꯏꯗꯩꯁꯨ ꯄꯤꯗꯦ ꯍꯧꯖꯤꯛ ꯈꯛꯇ ꯃꯥ ꯍꯔꯥꯎꯕꯥꯎꯕ ꯊꯦꯡꯅꯔꯒ ꯃꯥꯅ ꯄꯤꯕꯁꯤꯗꯤ ꯎꯏꯁ
ꯉꯁꯥꯏꯗꯤ ꯅꯤꯡꯁꯤꯡꯂꯛꯇꯤꯌꯦ
ꯎꯝ ꯍꯨꯝ ꯁꯤ ꯅꯨꯄꯤꯁꯤ ꯌꯥꯝ ꯇꯣꯉꯥꯜ ꯖꯥꯠ ꯖꯥꯠ ꯅꯤꯀꯣ
ꯉꯁꯥꯏꯗꯤ ꯕꯣꯔ ꯄꯤꯅꯕ ꯋꯥꯔꯤ ꯂꯩꯇꯤꯌ‌ꯦ ꯍꯧꯖꯤꯛꯇꯤ ꯑꯩꯥ ꯍꯔꯥꯎꯔꯕꯅꯤꯅꯀꯣ